ꯀꯩꯗꯧꯔꯤꯒꯦ
ꯑꯩꯁꯦ ꯁꯤꯡꯁꯦ ꯄꯥꯏꯕꯤ ꯁꯥꯥꯟꯅꯩ ꯑꯃꯁꯨꯡ ꯑꯃꯨꯛ ꯆꯅꯤꯡꯕꯤꯌꯦ ꯑ ꯁ ꯁꯤꯗ
ꯑꯗꯨꯒ ꯁꯥꯏꯔꯒ ꯌꯦꯟ ꯊꯣꯡꯉꯤꯕꯗꯨꯗ
ꯣꯏꯁꯦ ꯀꯅꯥꯅꯣ ꯑꯃ ꯂꯧꯥꯎꯔꯛꯏꯗꯨꯕꯣ ꯈꯪꯗꯦ ꯀꯪꯂꯥ ꯑꯃꯗꯒꯤ ꯀꯪꯂꯥ ꯃꯥꯟꯥꯟꯕꯗ꯭ꯔꯥ
ꯃꯣꯔꯣꯛ ꯃꯦꯠꯄꯗꯁꯨ ꯁꯥꯍꯟꯗꯣꯏꯅꯤꯅ ꯑꯗꯨꯏ ꯑꯗꯨꯗꯣ ꯊꯥꯛꯑꯣ ꯌꯥꯔꯦꯑꯣ ꯎ ꯐꯨꯜ ꯍꯥꯞꯇꯜꯂꯣ ꯁꯥꯔꯨꯌꯦ ꯁꯥꯗꯕꯅꯦ ꯃꯣꯔꯣꯛꯇꯣ
ꯀꯣ ꯑꯗꯨꯒ ꯃꯣꯔꯣꯛ ꯃꯦꯠꯄꯗ ꯁꯤ ꯇꯧꯔꯁꯦ ꯑꯗꯨꯒ ꯃꯣꯔꯣꯛ ꯃꯦꯠꯄ ꯂꯩꯇ꯭ꯔꯦ
ꯍ ꯃꯦꯠꯄꯗꯣ ꯀꯩꯅꯣꯝ
ꯀꯂꯤꯖꯅꯥꯠꯇ꯭ꯔ ꯉꯥꯔꯤ ꯍꯥꯞꯇ ꯆꯥꯕꯗꯨ ꯍꯥꯎꯋꯦ ꯑ ꯍꯥꯞꯄꯁꯤꯁꯨ ꯌꯥꯏꯑ
ꯍꯥꯏꯥꯏꯗꯤꯇꯁ ꯑꯗꯨꯅꯥ ꯂꯩꯌꯦ ꯅꯪꯁꯨꯁ ꯃꯤ ꯑꯦꯐ ꯑꯣꯗꯣꯉ ꯋꯥꯔꯤꯗꯨꯣ ꯁꯥꯟꯅꯔꯣꯏ
ꯃꯤ ꯄꯁꯤ ꯑꯗꯨꯗꯤ ꯍꯧꯖꯤꯛ ꯀꯔꯤ ꯇꯧꯒꯅꯤ ꯑꯂꯨꯅ ꯀꯗꯥꯏꯗ ꯍꯥꯞꯀꯦꯔꯥ ꯑꯩꯅ ꯅꯪꯉꯣꯟꯗ ꯑꯗꯨ ꯃꯈꯨꯝꯗꯣ ꯍꯥꯏꯕ꯭ꯔꯥ ꯅꯪ ꯂꯥꯏꯔꯕꯤꯔ ꯑꯩꯒꯤ ꯄ꯭ꯂꯦꯠꯨ ꯄꯨꯔꯛ ꯅꯦ ꯅꯪ ꯂꯥꯏꯔꯕꯤꯔ ꯍꯥꯏꯌꯨ
ꯅꯪꯅꯦ ꯂꯥꯏꯔꯕꯤꯒꯤ ꯃꯇꯧ ꯇꯝꯃꯤ ꯅꯪꯅ ꯑꯩꯁꯤ ꯆꯁꯤ ꯌꯥꯔꯦ ꯄꯨꯔꯥꯅꯨ ꯑꯩ ꯑꯣ ꯑꯣ ꯑꯣ ꯑꯣꯀꯦ ꯂꯧꯔꯨꯔꯣ ꯑꯣ ꯊꯦꯡꯀꯌꯨ
ꯇꯥꯕ꯭ꯔꯣ
ꯇꯥꯏꯌꯦ ꯇꯥꯏꯌꯦ
ꯎꯝ ꯎꯝ ꯑꯩ ꯄ꯭ꯂꯦꯠ ꯂꯧꯕ ꯆꯠꯂꯨꯈꯤꯒꯦ ꯄ꯭ꯂꯦꯠꯁꯦ ꯑꯩ ꯆꯥꯐꯝ ꯄ꯭ꯂꯦꯠ ꯂꯩꯇ꯭ꯔꯦ
ꯆꯠꯂꯣ ꯑꯩ ꯉꯥꯏꯔꯝꯒꯦ
ꯑꯁ ꯃꯦꯡꯒꯣ ꯆꯥꯅꯤꯡꯉꯦ
ꯃꯤꯒꯨ ꯃꯤꯒꯨ ꯑꯗꯨ ꯍꯔꯛꯇꯦ
ꯀꯩꯅꯣ ꯅꯠꯇꯦꯖꯥꯝꯗꯣ ꯄꯨꯔꯛꯍꯜꯂꯗꯤ ꯅꯨꯡꯗꯥꯡꯗ ꯂꯦꯞꯄꯗꯨꯗ ꯆꯥ ꯌꯥꯏ
ꯑꯣ ꯑꯣ ꯑꯣ ꯑꯣ ꯑꯣ ꯑꯗꯣ ꯈꯪꯗꯤꯌꯦ ꯊꯣꯛꯄꯗꯣ ꯌꯥꯗꯕꯅꯤꯅ ꯊꯣꯛꯑꯦ
ꯑꯃꯗꯨꯅꯗꯤꯊꯤꯅꯤ ꯍꯥꯏꯏꯗꯅ
ꯎꯝ
ꯅꯪ ꯅꯃꯥꯟꯅꯕꯤꯒꯤ ꯑꯃꯗꯣ
ꯃꯥꯥꯟꯅꯕꯤꯒ ꯑꯃꯗꯨ
ꯎꯝ ꯑꯃꯗ
ꯎꯝ
ꯑꯃꯗꯗꯤ ꯌꯥꯗ꯭ꯔꯣ
ꯌ ꯋꯥ ꯁ ꯅꯣꯏꯁꯦ ꯍꯥꯏꯕꯗꯤ ꯄꯣꯛꯃꯤꯟꯅꯕ꯭ꯔꯥ
ꯎꯝ
ꯑꯣ ꯌꯥ
ꯀꯔꯤ ꯄꯨꯔꯛꯎꯒꯦ ꯑꯩ ꯁꯤꯡꯖꯨ ꯁꯦꯝꯗꯔ ꯁꯦꯝꯃꯣꯏꯗꯕ꯭ꯔꯥ
ꯆꯪꯒꯅꯤꯌꯦ ꯍꯥꯏꯕꯗꯤ ꯀꯂꯦꯖꯥ ꯃꯦꯠꯄꯗꯣ ꯑꯗꯨ ꯁꯤꯡꯖꯨꯒꯁꯨ ꯇꯧꯒꯗ꯭ꯔꯣ ꯑꯗꯨꯗ ꯆꯝꯐꯨꯠꯁꯨ ꯇꯧꯅꯤ ꯍꯥꯏꯗꯨꯗꯤ ꯆꯝꯐꯨꯠꯁꯨ ꯇꯧꯗ꯭ꯔꯤꯌꯦ ꯃꯤꯃꯤ ꯃꯣꯔꯣꯛ ꯃꯦꯠꯄ ꯌꯥꯎꯗꯣꯏꯗꯨꯗ ꯑ ꯑꯩꯅ ꯍꯥꯏꯅꯤꯡꯉꯤꯁꯤꯅꯅꯦ ꯀꯂꯦꯖꯥ ꯃꯦꯠꯄꯗꯨꯗ ꯃꯤ ꯃꯤꯁꯨ ꯑꯗꯨꯝ ꯃꯦꯠꯁꯤꯟꯕꯗꯣ ꯑꯗꯨ ꯄꯥꯝꯗꯦ ꯌꯗꯕꯅ
ꯑꯗꯨꯗꯤ ꯍꯥꯎꯒꯗ꯭ꯔꯣ ꯑꯅꯤꯃꯨꯛ ꯍꯥꯞꯆꯤꯟꯕꯗꯣ
ꯑꯗꯨ ꯇꯧꯔꯔꯣꯏꯁꯦ ꯑꯗꯨ ꯃꯤ ꯃꯤꯁꯨ ꯇꯧꯈꯤꯁꯦ ꯍꯥꯏꯔꯣ ꯅꯪ ꯌꯥꯅꯤꯡꯕ꯭ꯔꯣ ꯄꯥꯝꯕ꯭ꯔꯣ ꯑꯅꯤ ꯑꯍꯨꯝ
ꯆꯧꯁꯦ ꯀꯩꯅꯣ ꯅꯨꯡꯗꯥꯡ ꯂꯩꯅꯤ ꯍꯥꯏꯗꯤ ꯑꯗꯨ ꯁꯦꯝꯃꯣ ꯑꯗꯨꯝ ꯆꯥꯏꯑ ꯑꯩꯅ
ꯍꯣꯏ ꯍꯣꯏ ꯇꯧꯁꯦ ꯇꯧꯁꯦꯕ ꯑꯗꯨꯗꯤ ꯑꯔꯩ ꯑꯔꯩꯕ ꯄꯨꯔꯛꯑꯣ ꯑꯗꯨꯗꯤ
ꯑꯣꯣꯠꯂꯤꯕ ꯍꯥꯏꯗꯨꯔꯣ ꯅꯕꯥꯅꯤꯒꯤꯁꯦ ꯑꯩꯕꯣ
ꯄꯃꯥꯟ
ꯎꯝ ꯅꯣꯏ ꯂꯩꯀꯥꯏꯗꯤ ꯆꯦꯠꯄꯂ ꯑꯃꯨꯕꯤ ꯌꯥꯝ ꯂꯩꯅ
ꯂꯩꯕꯅꯦ ꯑꯗꯨꯋꯥꯏꯗ ꯑꯃꯨꯕꯤꯒꯤ ꯐꯦꯕꯔꯥꯏꯠ ꯑꯣ ꯏꯖꯕꯤ ꯑꯃ ꯂꯩꯕ
ꯁ
ꯎꯃꯣꯔꯣꯛꯁꯦ ꯂꯩꯀꯥꯏ ꯄꯔꯥꯜꯂꯒ ꯃꯌꯥꯝ ꯂꯩꯔꯦ ꯅꯪꯅ ꯍꯣꯏ ꯄꯦꯠ ꯐꯖꯕꯤ ꯄꯨꯔꯦ ꯔꯖꯋꯥꯏ ꯁ ꯂ ꯎ ꯄꯨꯔ ꯃꯅꯤ ꯏꯅ ꯁꯥꯖꯦ ꯍꯥꯎ ꯁꯤꯃꯦ ꯃꯖꯤꯔ ꯀꯥꯏ ꯀ ꯑꯥ ꯍꯥꯏꯗꯤ ꯃꯣꯔꯣꯛꯀꯤ ꯁꯦꯝꯕ ꯍꯧꯔꯁꯦ
ꯁꯦꯝꯦꯡꯦꯝꯕ ꯍꯔꯣꯖꯦ ꯀꯦ ꯁꯤ ꯑ ꯂꯩꯒꯦ ꯈꯤꯊꯪ ꯑꯣꯏꯔꯔꯝꯃꯣꯁꯦ ꯁꯥꯏꯠꯇ
ꯑꯣ ꯁꯤ ꯁꯤꯗ ꯍꯥꯞꯆꯟꯈ꯭ꯔꯒꯦ ꯑꯂꯨꯁꯦ ꯅꯤ ꯁꯤꯗꯥ ꯇ ꯑꯗꯨ ꯍ ꯍꯥꯏꯗꯣꯛꯈꯤꯒꯦ ꯉꯥꯏꯀꯣ ꯁꯤꯒ ꯁꯤꯒ ꯍꯩꯗꯣꯛꯏꯒꯦ ꯒꯦ ꯍꯧꯒꯦ ꯎꯝ ꯑꯗꯨ ꯆꯥꯝꯗꯗꯤ ꯌꯥꯔꯣꯏꯌꯦ ꯏꯦ ꯀꯇꯒꯖꯥꯡ ꯑꯣ ꯑꯣ ꯑꯣ ꯆꯥꯡꯄꯗ ꯅꯠꯇꯦ ꯌꯥꯝꯟꯅꯕꯣꯅ ꯀ ꯑꯦ ꯅꯪ ꯈꯪꯗ꯭ꯔꯤꯅꯦꯣꯟ ꯂꯩꯔꯒ ꯑꯁ ꯑꯩ ꯭ꯟ ꯇꯥꯍꯟꯕꯤꯣ ꯑꯗꯨꯗꯤ ꯅꯕꯨꯂꯣ
ꯑꯃꯁꯤꯅ ꯀꯅꯥꯕꯨ ꯇꯧꯔꯤꯅꯣ
ꯠ ꯈ ꯃꯖꯥꯗ ꯑꯂꯨ ꯇ ꯇ ꯑꯣꯏꯔꯁꯤꯅꯦ ꯑꯝ ꯀ ꯀꯅꯥ ꯑꯗꯨꯅ ꯍꯗꯤ ꯃ ꯇꯧ ꯁꯤ ꯃꯥꯗꯤ ꯂꯦꯐꯔꯣꯏꯌꯦ ꯍꯟꯗꯛꯇꯤ ꯄ꯭ꯔꯁꯤꯗꯦꯅꯦ ꯃꯥꯗꯤ ꯍꯧꯨꯖꯤꯛ ꯍꯧꯨꯖꯤꯛꯀꯤ
ꯑꯁ ꯑꯗꯨꯁꯨ ꯍꯥꯏ ꯍꯥꯏꯅ ꯑ ꯑꯃꯨꯛꯀꯥꯔꯗꯤ ꯕꯣ ꯇꯧꯗꯕ꯭ꯔꯣ ꯁꯣꯁꯦꯠꯅꯤꯅꯗꯅ ꯑꯗꯨꯗꯤ ꯁꯤ ꯑꯗꯨꯝ ꯀꯛꯑꯒꯦ
ꯑ ꯆꯥꯝ ꯇꯪꯈꯥꯏꯗ ꯑꯣꯏꯅ ꯆꯥꯝꯃꯁꯦ ꯍꯥꯏꯔꯣ ꯑꯗꯨ ꯇꯪꯈꯥꯏꯗ ꯑꯣꯏꯅ ꯆꯥꯝꯃꯁ ꯌꯥꯝ ꯊꯕ ꯀ
ꯃꯥꯏꯁꯨ ꯅꯤꯛꯅꯦꯦꯝ ꯑꯃ ꯄꯤꯔꯤꯗꯔꯥꯦꯝ ꯌꯥꯗꯦ꯭ꯔꯥ ꯑ ꯁꯤꯗ ꯌꯥꯎꯔꯗꯤꯦ ꯑ
ꯊꯝ ꯀꯔ ꯆ ꯁꯪꯖꯦ ꯍꯥꯡ ꯁꯤ ꯌꯥꯠꯇꯦꯅꯤ ꯍꯥꯏꯗꯤ ꯐꯥꯕꯗꯣ ꯑꯦꯖꯥ ꯍꯩꯕꯅꯤꯅ ꯅꯪꯉꯥꯏꯄ ꯈꯪꯗ ꯀꯄꯤꯔꯤ
ꯍꯥꯏꯔꯒ ꯈꯛꯅ
ꯌꯥ ꯀꯦꯞꯁꯤ
ꯑ
ꯑꯩꯈꯣꯏ ꯑꯍꯨꯝ ꯇꯤꯟꯅꯔꯣꯏꯁꯤꯗ ꯄꯩꯁꯥꯗꯣ ꯆꯅꯤꯡꯗ꯭ꯔꯣ ꯑꯁꯦꯡꯕꯩ ꯆꯔꯨꯁꯤꯔ ꯀꯦ ꯐꯦꯞ ꯁꯤ ꯀꯩꯗꯧꯉꯥꯏ ꯈꯪ ꯁꯨꯗꯤ ꯑꯣꯏꯔꯤꯉꯩꯁꯤꯗ ꯁꯦꯇꯔꯗꯦꯗ ꯋꯦꯟꯁꯗꯦꯗꯨꯗꯤ ꯑꯣꯐꯔ ꯂꯩꯗꯨꯗꯤ ꯉꯁꯤ ꯑꯦꯛꯖꯥꯝꯅꯦ ꯍ ꯊꯖꯩꯅꯦ ꯃꯟꯗꯦ ꯊꯔꯁꯦ ꯃꯟꯗꯦ ꯊꯔꯁ ꯅ ꯄꯥ ꯋꯦꯟꯁꯗꯦꯅꯗꯤ ꯐꯥꯗꯣꯏꯅꯦ ꯑꯣꯐꯔ ꯂꯩꯕꯗꯨꯗ ꯑꯗꯨꯕꯨ ꯌꯧꯋꯦꯁꯤꯗ ꯆꯥꯕ ꯊꯂꯒ ꯊꯔꯁꯖꯥꯅ ꯅꯨꯡꯉꯥꯏꯗ꯭ꯔꯣ ꯑꯗꯨꯗꯤ ꯈꯪꯗꯌꯦ
ꯅꯪ ꯑꯦꯛꯖꯥꯝ ꯂꯩꯇ꯭ꯔꯣ
ꯀꯗꯤ ꯂꯩꯇꯌꯦ ꯑꯦꯛꯖꯥꯝ ꯑꯩꯗꯤ ꯑꯦꯛꯖꯥꯝ ꯇꯧꯕꯤꯔꯣꯏꯌꯦ ꯗꯤꯗꯤꯦ ꯑꯩꯗꯤ ꯀꯣ ꯀꯣꯝꯕꯤꯅꯦ ꯑꯩꯗꯤ ꯕ꯭ꯔꯗꯔꯅꯦ ꯃꯥꯏꯁꯤꯗꯤ
ꯎꯝ ꯗꯥ ꯅꯈ꯭ꯔꯦ ꯑꯃꯁ ꯇꯥꯔꯦ ꯁꯥꯎꯔꯅꯤ ꯀꯥꯏ ꯀꯦꯅ ꯀꯟꯅ ꯈꯠꯅ ꯍꯟꯖꯔꯛꯑꯣꯕꯥꯟꯁꯦꯀꯣ
ꯃꯅꯔꯣ ꯅꯨꯡꯉꯥꯏꯇꯦꯕ ꯎꯝ ꯃꯈꯥꯗꯒ ꯆꯣꯡ
ꯈꯥꯏꯗꯣꯛꯑꯝꯁꯤ ꯂꯥꯛ ꯑꯎ
ꯑꯗꯨꯒ ꯍ ꯍꯦꯡꯕꯩ ꯇꯥꯏꯞ ꯇꯧꯔꯛꯑꯁꯦ ꯑꯗꯨꯗꯁꯨ ꯑꯗꯨꯝ
ꯌꯥꯏ ꯌꯥꯏ ꯄꯨꯔꯛꯑꯣ ꯑꯣ ꯑꯗꯨꯗꯤ ꯑꯦ ꯑꯃꯗꯣ ꯑꯩꯅ ꯄꯥꯏꯕꯤꯒꯗ꯭ꯔꯥ ꯑꯩꯅ ꯄꯥꯏꯕꯤꯒꯦ ꯑꯃꯗ
ꯅꯪ ꯀꯥꯏ ꯌꯧꯈ꯭ꯔꯒꯦ
ꯎꯇꯣꯡ ꯀꯥꯟꯅ ꯆꯇꯣ ꯀꯥꯟꯅ ꯆꯠꯦ
ꯅꯪ ꯋꯥ ꯉꯥꯡꯈꯤꯗ꯭ꯔꯦ
ꯍꯣꯏ ꯅꯣꯏ ꯊꯣꯡꯒꯥꯟꯗ ꯆꯗꯤꯑ
ꯑꯣ ꯋꯥ ꯉꯥꯡꯉꯛꯑꯣ ꯍꯂꯣ ꯍꯂꯣ
ꯇꯥꯔꯕ ꯅꯠꯇ꯭ꯔꯣ ꯁꯤꯗ ꯍꯥꯞꯄꯒꯦ ꯑꯗꯨꯝ
ꯑꯥ ꯑꯥ ꯑꯙꯥꯏꯖꯕꯤꯌꯣ ꯑꯈꯤ ꯈꯥꯟ ꯈ꯭ꯔꯅꯦ
ꯆ ꯆꯆꯥꯃ ꯅꯠꯇ꯭ꯔꯒ ꯁꯤ ꯍꯥ ꯍꯥꯏ ꯈꯣꯟ ꯆꯦꯡꯕ ꯌꯥꯝ ꯍꯩꯕ꯭ꯔꯣ ꯈꯣꯟ ꯆꯦꯡꯕ ꯌꯥꯝ ꯍꯩꯕ꯭ꯔꯣ ꯎꯝ ꯐꯠꯇ ꯄꯌꯣ
ꯁꯤꯅꯕꯨ ꯐꯒꯣꯏꯗ꯭ꯔꯥ ꯈꯜꯂꯤꯅꯦ ꯇꯧꯔꯤꯁꯦ
ꯀꯣꯏꯣꯟ ꯊꯦꯡꯕꯁꯦ
ꯎꯝ
ꯀꯦ ꯑꯦꯞ ꯁꯤꯗ ꯌꯥꯎꯈ꯭ꯔꯁꯤꯔꯣꯀꯣꯟ ꯐꯦꯡꯕꯒꯤ ꯑꯦ ꯍꯣꯏ ꯀꯦ ꯑꯦꯞ ꯁꯤꯗ ꯐꯦꯡꯅꯕ꯭ꯔꯣ ꯍ ꯃ ꯃꯥꯦ ꯍ ꯍ ꯍ ꯍ ꯑꯩ ꯐꯣꯟꯁꯤ ꯀ ꯍꯥꯏ ꯆꯁꯦꯒ
ꯇꯥꯒꯗ ꯀꯥꯏꯅꯤ ꯀꯕꯤꯗ ꯃꯃꯥꯡ ꯂꯩ ꯇꯧꯕ ꯌꯥꯏ ꯑꯗꯨꯝ ꯅꯪꯒꯤ ꯀꯩꯅꯣꯗꯨꯗ ꯎ
ꯌꯥ ꯈꯕ ꯃꯥꯔ ꯀꯔꯤ ꯌꯦꯟꯖꯥꯡꯅꯣ ꯑꯩꯈꯣꯏ ꯆꯥꯗꯣꯏꯁꯦ ꯉꯁꯤꯗꯤ ꯃꯨꯛꯕꯥꯡ ꯇꯧꯒꯅꯤ ꯇꯧꯁꯤꯦ ꯊ ꯊ ꯌꯥꯔꯦ ꯊꯣꯛ ꯇ ꯆ ꯊ ꯀ ꯊꯨ ꯀꯥꯏ ꯐ ꯇ ꯇꯦꯊ ꯇꯤꯊꯁ ꯆꯦ ꯅꯣꯡꯗ ꯍꯥꯡꯉꯤꯕꯖꯕ ꯅꯪ ꯃ ꯍꯧꯁꯤꯕ
ꯅꯝꯕꯔꯣ ꯍ ꯆꯨꯗꯥꯛꯀꯨꯝꯕꯗꯤ ꯆꯥꯔꯅꯤ ꯆꯦꯟꯂ ꯍꯥꯡꯉ ꯌꯥꯅꯤ ꯇꯔꯥꯒꯨꯝꯕ ꯃꯃꯥꯡꯗ ꯊꯝꯃꯒ ꯁꯥꯏꯒꯗꯕꯁꯦ ꯌꯥꯔ ꯁꯄꯣꯟꯗꯨ ꯄꯨꯛꯑ
ꯄꯨꯔꯝꯠꯇꯦ
ꯀꯣꯟꯅ ꯐꯥꯎꯅꯔꯁꯦꯀꯣ